ꯎꯝ ꯄꯥꯏꯑꯣ ꯑꯗꯨ
ꯇꯌꯦ ꯇꯌꯦ ꯆꯥꯛ ꯆꯥꯔꯕꯣ ꯑꯥ
ꯑꯩꯅ ꯉꯥꯡꯕ ꯇꯥꯕ ꯅꯠꯇ ꯇ꯭ꯔꯣ ꯀꯔꯤ
ꯇꯥꯏ
ꯅꯪ ꯑꯩꯅ ꯍꯥꯏꯕꯗꯣ ꯈꯔ ꯈꯔ ꯏꯜꯂꯨꯀꯣ
ꯑꯣꯈꯦ ꯍꯣꯏ ꯁꯥꯏꯃꯅꯤꯒꯦ
ꯀꯔꯤ
ꯑꯦꯁꯥꯏ ꯑꯦꯁꯥꯏꯃꯦꯟ ꯏꯒꯤ ꯏꯁ ꯁꯥꯏꯃꯦꯒꯤ ꯏꯟꯇꯤꯒ꯭ꯌꯨꯃꯤ ꯁꯤꯁꯇꯦꯝ ꯎꯝ
ꯑ ꯀꯩꯖꯥꯡ ꯆꯥꯔꯒꯦ
ꯃꯥꯏꯔꯦꯟ ꯊꯣꯡꯕ
ꯃꯥꯏꯔꯦꯟ ꯊꯣꯡꯕꯗꯪ ꯆꯥꯕ꯭ꯔ꯭ꯥꯅꯦ ꯑꯇꯩ ꯆꯥꯗ꯭ꯔꯅꯦ
ꯑꯩꯈꯣꯏꯗꯤ ꯆꯥꯗꯤꯌꯦ
ꯑꯇꯩ ꯑꯃꯇ ꯃꯊꯦꯜ ꯇꯧꯗ꯭ꯔꯕꯣ
ꯎꯝ
ꯅꯣꯏ ꯑꯦꯁꯥꯏꯟꯃꯦꯟ ꯍꯥꯏꯔꯛꯀꯦꯔꯥꯥ ꯑꯩ ꯊꯥꯔꯛꯀꯦ
ꯑ ꯀꯅꯣ ꯇꯧꯔꯣꯏꯌꯦ
ꯍꯥ ꯄꯩꯗ ꯑꯗꯨꯝ ꯇꯨꯝꯅꯤꯡꯕꯅ ꯌꯥꯗꯔ꯭ꯦ
ꯑꯝꯇꯪ ꯈꯣꯡꯎ ꯄꯨꯁꯤꯜꯂꯣ ꯀꯣꯟꯅ ꯆꯥꯝꯊꯣꯛꯑꯣ ꯍꯌꯦꯡ ꯑꯣꯏꯅ ꯁꯋꯥꯏ ꯊꯝꯃꯝꯃꯒꯦ ꯈꯣꯡꯎꯞꯇꯣ ꯄꯥꯏꯔꯛꯑꯣ ꯅꯃꯥꯟꯅꯕꯤ ꯂꯩꯇ꯭ꯔꯣ
ꯂꯩ ꯍꯥ
ꯎꯝ ꯍꯌꯦꯡꯗꯤ ꯉꯟꯅ ꯍꯧꯒꯠꯂꯒ ꯀꯂ꯭ꯥꯁ ꯆꯠꯇꯣꯏ ꯑꯣꯏꯔꯝꯅꯤ
ꯆꯠꯇꯕꯤ ꯇꯨꯝꯃ
ꯎꯝ
ꯆꯠꯇꯦ ꯇꯨꯝꯃ ꯂꯩꯌꯣ ꯍꯥꯏꯔꯣ
ꯍꯥ ꯑꯩꯈꯣꯏ ꯆꯥꯛ ꯂꯣꯏꯗ꯭ꯔꯤ ꯍꯧꯖꯤꯛꯐꯥꯎ ꯃꯃꯥꯅ ꯆꯥꯛ ꯂꯣꯏꯕ ꯉꯥꯏꯕ ꯉꯁꯥꯏꯗꯒꯤ ꯑꯦꯁꯀꯨꯁ ꯃꯤ ꯆꯥꯛ ꯇꯣꯛ ꯑꯃꯤꯅ ꯋꯥꯏꯁꯡꯉꯝ ꯃꯅꯤ ꯑ
ꯁꯦ
ꯪ ꯅꯪꯗꯤ ꯆꯥꯛꯇꯣꯛ ꯋꯥꯏ ꯁꯪꯉꯝꯃꯅꯦꯕ
ꯁꯦꯡꯉꯦ ꯎꯝ ꯎꯝ ꯎꯝ ꯎꯝ
ꯍꯥ
ꯎꯝ ꯎꯝ
ꯑꯩꯈꯣꯏꯗꯤ ꯍꯌꯦꯡ ꯑꯦꯛꯖꯥꯝ ꯑꯃꯨꯛ ꯆꯠꯇꯣꯏꯅꯤ
ꯎꯝ ꯆꯠꯄꯤꯌꯨ ꯆꯠꯄꯤꯌꯨ ꯑꯗꯣꯝ ꯆꯠꯄꯤꯌꯨ ꯂꯥꯏꯔꯤꯛ ꯂꯥꯏꯁꯨ ꯄꯥꯗꯗꯅ ꯄꯥꯗꯕꯤ ꯆꯠꯄꯤꯌꯨ
ꯆꯠꯆꯗꯣꯔꯤꯕꯅꯤ ꯑꯦꯛꯖꯥꯝ ꯆꯠꯇꯕ ꯌꯥꯗꯗꯅ ꯄꯥꯗ꯭ꯔꯁꯨ ꯄꯩꯈꯥꯗꯤ ꯊꯥꯗ ꯌꯥꯗꯦꯗꯅ
ꯎꯝ
ꯀꯩꯅꯥ ꯆꯦꯕꯤꯗꯣ ꯃꯣꯏ ꯃꯃꯥꯟꯅꯕꯤꯒꯤ ꯒꯥꯔꯤ ꯍꯨꯔꯥꯟꯈ꯭ꯔ ꯃꯥꯜꯂꯦ
ꯀꯥꯏꯗꯩꯩ
ꯗꯤ ꯑꯦꯝ ꯀꯣꯂꯦꯖ ꯇꯒꯤ ꯗꯤ ꯑꯦꯝ ꯀꯣꯂꯦꯖꯇ ꯆꯠꯄ ꯌꯥꯎꯕꯩꯔ ꯈꯪꯗꯦ ꯃꯃꯥꯟꯅꯕꯤ ꯗꯤ ꯑꯦꯝ ꯀꯣꯂꯦꯖ ꯆꯠꯂꯨꯕꯩꯔꯥ ꯈꯪꯗꯦ ꯒꯥꯔꯤ ꯍꯨꯔꯥꯟꯒꯔꯦ ꯈꯣꯠ ꯆꯠꯈ꯭ꯔꯦ ꯑꯗꯨꯗꯨ ꯅ ꯋꯥꯆꯞꯇ ꯁꯇꯦꯇꯁ ꯊꯝꯃꯛꯄ ꯑꯗꯨꯏꯅꯤꯗ ꯑꯗꯣ ꯑꯁ ꯈꯪꯗꯦꯗ ꯇꯧꯔꯤ ꯂꯤꯂꯥꯁꯨ ꯅꯠꯇ꯭ꯔꯥ
ꯃꯤ
ꯑ ꯑꯃ
ꯍꯌꯦꯡꯖꯨ ꯑꯗꯤꯁꯨ ꯄꯔꯤꯗꯤ ꯍ ꯑꯩꯁꯤꯅꯤꯡꯉꯦ
ꯑꯃꯃꯛ ꯐ꯭ꯔꯥꯏꯗꯤꯗꯅꯤꯗꯔꯅꯤ
ꯀꯟꯇꯦꯟꯅꯤ ꯂꯣꯏꯗꯔꯤ ꯍꯥꯏ ꯀꯟꯇꯦꯟꯅꯤ ꯂꯣꯏꯗꯅ ꯀꯃꯥꯏꯅ ꯇꯧꯅꯣꯏꯅꯤ
ꯑꯗꯣ ꯅꯎ ꯌꯦꯡ ꯄ꯭ꯔꯖꯟꯇꯦꯁꯟ ꯍꯌꯦꯡ ꯂꯩꯌꯦꯕꯈꯣꯏ
ꯍꯣꯏ ꯑꯩꯒꯤ ꯂꯩꯇꯦ
ꯎ ꯅꯥꯪꯒꯤꯅꯥ ꯐꯔꯥꯏꯗꯦꯅ ꯅ
ꯀꯦꯔꯣꯟ ꯑ ꯐ꯭ꯔꯦ
ꯀꯥꯏ ꯁꯦ ꯑꯦ ꯄꯥꯏꯗꯤ ꯌꯥ
ꯃꯁ ꯑꯦ ꯄꯨꯔꯥ ꯁꯥ ꯀ ꯑ ꯃꯦꯣ ꯀ ꯐꯤꯖꯤꯑꯣꯂꯣꯖꯤ ꯑꯣ ꯄ꯭ꯔ ꯁꯤ ꯄ ꯐꯟ ꯄꯤꯁ ꯃ ꯇ ꯄꯣꯁꯦꯁ ꯔꯤꯄꯣꯔꯤꯡ ꯑꯝ ꯑꯦꯁ ꯁꯤꯕꯤ ꯁ ꯑꯥꯏ ꯇ꯭ꯔꯥꯏ ꯇꯨ ꯁꯃꯤꯠꯣ
ꯐꯣꯟ ꯇꯧꯔꯒ ꯐꯣꯟ ꯋꯥꯔꯤ ꯁꯥꯟꯅꯒꯦꯅ
ꯀꯩꯅꯣ ꯇꯧꯔꯦ ꯑꯗꯣ ꯕꯥꯔꯣꯝꯁꯤꯗ ꯍꯛꯇ ꯉꯥꯏꯍꯥꯛꯇꯪ ꯐꯝꯕꯁꯤꯗ ꯀꯥꯡꯉꯤꯅ ꯌꯣꯝꯃꯒꯅꯦ ꯐꯨꯁꯨ ꯐꯨꯅꯤꯡ ꯉꯥ ꯕ ꯅ ꯍꯧꯖꯤ ꯈꯕ ꯀꯣꯏꯗꯧ ꯁꯨꯝꯝ ꯁꯥꯑꯣꯒꯠꯂꯥꯕ
ꯑꯩꯁꯦ ꯋꯥ ꯉꯥꯡꯕꯗ ꯏꯪꯂꯤꯁꯇ ꯌꯥꯎꯅꯤꯡꯉꯦ ꯀꯩꯒꯤꯅꯣ ꯁꯤꯕꯨ ꯍ
ꯌꯥꯝꯅ ꯑꯍꯩꯕ ꯌꯥꯝ ꯁꯥꯔꯛꯀꯅꯤ
ꯈꯔ ꯍꯩꯔꯨꯕꯒꯤ
ꯈꯤꯇꯪ ꯋꯥ ꯉꯥꯡꯅꯕ ꯃꯇꯝꯗꯅꯦ ꯑꯩꯈꯣꯏꯒꯤ ꯏꯪꯒꯤꯠ ꯇꯥꯏꯞ ꯑꯃ ꯂꯩꯗꯅ ꯈꯤꯇꯪ ꯉꯥꯡꯕꯗ
ꯎꯝ
ꯗꯗꯨ ꯐꯔ ꯈꯥꯟꯒꯁꯤ ꯑꯩꯗꯤ ꯈꯥꯟꯗꯦꯀꯣ ꯅꯪ ꯀꯩꯅ ꯇꯧꯕꯧꯗꯁ ꯁꯣꯏꯔꯒꯗꯤ ꯎꯝꯍꯝ
ꯌꯨꯇ‌ꯦꯔꯁ ꯅꯣꯔꯃꯤꯜ
ꯕꯤꯅꯤꯗꯗꯤ ꯀꯩꯅꯣ ꯇꯧꯁꯤꯔ ꯈꯪꯗꯦ ꯃꯉꯣꯟꯗꯁꯨ ꯍꯥꯏꯁꯤꯔ ꯈꯪꯗꯦ
ꯎ ꯎꯝ
ꯑꯩ ꯌꯦꯟ ꯆꯔ ꯔꯣꯏꯗ꯭ꯔ‌ꯣ
ꯀꯥꯗꯥꯏꯗꯩ ꯌꯦꯟꯅ‌ꯣ ꯍꯧꯖꯤꯛꯄꯣ
ꯎꯝ
ꯁꯤ ꯍꯥꯏꯕ ꯅꯠꯇꯦꯍ‌ꯦ ꯕꯥꯔꯗꯦꯒꯤ ꯌꯦꯟꯒ ꯑꯝꯇ ꯀ‌ꯣꯡꯉꯔꯣꯏꯗꯔ ꯍꯥꯏꯕ ꯅꯃꯥꯟꯅꯕꯤꯗ
ꯌ‌ꯦꯡ ꯀꯩ ꯅꯨꯃꯤꯠꯇꯅ‌ꯣꯝ ꯆꯥ
ꯆꯥꯎ ꯆꯥꯎ ꯈ‌ꯣꯏ ꯗꯥ ꯆꯪꯗ‌ꯣꯔ‌ꯦ
ꯃꯅꯤ ꯆꯥꯔ
ꯆꯥꯛ ꯑꯃꯗꯤ ꯆꯥꯃꯤꯟꯅꯍꯧꯁꯦꯕꯨ ꯌꯥꯗꯦ
ꯍꯥꯎ ꯑꯩ ꯂꯥꯛꯀꯗ ꯑꯗꯨꯝ ꯐ꯭ꯔꯟ ꯄꯦꯁ ꯏꯃꯥꯟꯅꯕꯤ ꯁꯦꯝꯍꯟꯕꯩꯅꯦ ꯑꯩ ꯑꯦꯁꯥꯏꯟꯃ‌ꯦꯟ ꯃꯌꯥꯝ ꯂꯩꯕꯩ
ꯀꯅꯥ ꯄꯥꯏꯔꯤꯅ‌ꯣ ꯈꯪꯗꯦ
ꯎꯝ ꯎꯝ ꯎꯝ ꯎꯝ ꯎꯝ ꯎꯝ ꯍꯦ ꯀꯃꯥꯏꯅ ꯃꯅꯤꯄꯨꯔꯤ ꯒ꯭ꯌꯥꯟ ꯇꯥꯗꯣꯔꯤꯒꯦ ꯑꯗꯨꯏꯗꯤ ꯁꯤꯗ ꯁꯤꯖꯤꯟꯅ ꯑꯣꯀꯦ
ꯑꯥ
ꯆꯥꯛ ꯂ‌ꯣꯏꯗ꯭ꯔꯤꯕꯣ
ꯃꯥꯅ ꯊ‌ꯣꯡꯉꯤꯌꯦ
ꯅꯪꯅ ꯅꯪꯅ ꯃꯤꯔꯦꯝ ꯑꯣꯏꯔ ꯂꯩꯔ‌
ꯄꯦꯜꯂꯕꯅꯤꯗ ꯀꯣ ꯑꯩ ꯄꯨꯟꯁꯤꯁꯦ
ꯅꯪ ꯃꯤꯔ‌‌ꯦꯝ ꯑꯣꯏ ꯂꯩꯔ‌ꯦ ꯂꯥꯏꯔꯤꯛꯄꯥꯔꯨꯆꯣ ꯄꯩꯈꯥ ꯅꯠꯇ꯭ꯔꯥ꯫
ꯌꯥꯅꯤꯗ ꯏꯗꯣꯝꯆ ꯂꯥꯛꯑ
ꯑꯗꯨꯕꯨꯗꯤ ꯂꯥꯏꯔꯤꯛ ꯂꯥꯏꯁꯨ ꯍꯩꯕꯅꯤꯅ ꯀꯜꯂꯛꯆꯩ꯫
ꯍꯜꯂꯣ꯫ ꯍꯜꯂꯣ꯫
ꯊꯣꯛꯏꯅꯣ꯫
ꯍꯌꯦꯗꯤ ꯌꯦꯡꯗ꯭ꯔꯤꯌꯦ ꯍꯧꯖꯤꯛꯃꯛ ꯈꯪꯗꯦ꯫
ꯍꯌꯦꯡꯗꯨ ꯍꯥꯡꯆꯤꯠꯂꯑꯣꯏꯗꯣꯏꯔꯥ꯫
ꯍꯌꯦꯡ ꯇꯧꯔꯅꯤ ꯑꯗꯨꯒ ꯇꯥꯔꯤꯛ ꯀꯨꯟ ꯇꯔꯦꯠ ꯇꯝꯃꯒ ꯑꯗꯨꯒ ꯑꯣꯖꯥꯅ ꯍꯌꯦꯡ ꯃꯇꯝ ꯄ꯭ꯔꯦꯛꯇꯤꯀꯦꯜ ꯑꯦꯛꯖꯥꯝꯒꯤ ꯃꯇꯝ ꯑꯃꯒ ꯑꯗꯨ ꯅꯤꯅꯤ ꯇꯧꯕꯁꯨ ꯌꯥꯎꯋꯦ ꯑꯗꯨ ꯅꯣꯡꯃ ꯈꯤꯇꯪ ꯇꯧꯕꯁꯨ ꯌꯥꯎꯋꯦꯕꯀꯣ ꯍꯥꯏꯕ ꯉꯝꯗꯦ ꯑꯗꯣ ꯑꯣꯖꯥꯅ ꯁꯤꯟꯖꯔꯛꯄ ꯑꯃ ꯂꯥꯛꯆꯔꯅꯤ꯫ ꯆꯞ ꯆꯥꯟꯅꯅꯤ ꯑꯗꯨꯗꯨꯒ ꯇꯧꯅꯤ ꯁꯤ ꯇꯧꯅꯤꯅ ꯍꯥꯏꯕ ꯉꯝꯗꯦꯕ꯫ ꯑꯗꯨꯒꯤꯅꯤꯗ ꯉꯁꯤꯗꯤ ꯕꯣꯜ ꯌꯦꯡꯗꯖꯥꯠꯂꯣ꯫
ꯉꯁꯤ ꯄꯣꯇ꯭ꯔꯨꯒꯜꯒꯤ ꯂꯩꯕꯅꯦ ꯍꯣꯔꯦꯟ ꯉꯥꯛꯇꯪ ꯂꯩꯔꯒ ꯌꯦꯡꯒꯦ ꯇꯧꯃꯤ꯫
ꯄ꯭ꯔꯣꯇꯨꯒꯜꯒꯤ꯫
ꯎꯝ꯫
ꯄ꯭ꯔꯣꯇꯨꯒꯜꯒ ꯀꯅꯥꯒ꯫
ꯑꯩ ꯂꯪ ꯈꯪꯗꯤꯌꯦ ꯒꯨꯒꯜꯗ ꯌꯦꯡꯗ ꯌꯥꯔꯣꯏ꯫
ꯎꯝ ꯉꯔꯥꯡꯖꯨ ꯀꯩꯅꯣꯅ ꯀꯥ ꯃꯥꯜꯂꯦꯅꯦ꯫
ꯎꯝ ꯑꯗꯨꯗꯤ ꯏꯕꯨꯨꯡꯉꯣ ꯇꯨꯝꯍꯧꯗ꯭ꯔꯤꯕ ꯕꯣꯟ ꯌꯦꯡ ꯆꯠꯇꯣꯏꯅꯦ꯫
ꯎꯝ ꯑꯔꯖꯦꯟꯇꯤꯅꯥꯅ ꯀꯥ ꯃꯥꯜꯂꯦ ꯉꯔꯥꯡꯖꯨ꯫
ꯎꯝ
ꯑꯔꯖꯦꯠꯇꯤꯅꯥꯒ ꯇꯨ ꯋꯥꯟꯗ ꯇꯨ ꯖꯦꯔꯣ ꯑꯣꯏꯔ ꯃꯥꯜꯂꯦ ꯑꯗꯣ ꯍꯩꯗꯤ ꯌꯥꯝ ꯍꯩꯌꯦ ꯑꯣꯁꯇ꯭ꯔꯤꯌꯥꯗꯁꯨ ꯃꯣꯏꯁꯨ ꯂꯤꯡꯉꯦꯕ ꯑꯗꯨꯅ ꯑꯣ ꯐꯔꯦ ꯐꯔꯦ ꯑꯩ ꯊꯝꯃꯒꯦꯀꯣ꯫ ꯍꯜꯂꯣ ꯎꯝ ꯑꯩ ꯊꯝꯃꯒꯦ ꯊꯝꯃꯒꯦ꯫ ꯊꯝꯃꯒꯦ ꯊꯝꯃꯒꯦ ꯫
ꯊꯝꯃ ꯊꯝ